ꯇꯥꯕꯣ
ꯆꯥꯛ ꯆꯥꯗ꯭ꯔꯤꯗ ꯑꯩꯁꯦ ꯐꯤ ꯈꯤꯇꯪ ꯁꯨꯒꯦꯅ ꯁꯔꯞ ꯂꯩ ꯊꯣꯛꯎꯕꯅ ꯁꯔꯞ ꯑꯗꯨꯨꯁꯨ ꯌꯥꯝꯃꯝꯗ꯭ꯔꯕ ꯑꯗꯨꯗꯨꯒꯤ ꯍꯟꯖꯜꯂꯛꯇ ꯉꯥꯏꯔꯤ ꯍꯧꯖꯤꯛꯇ ꯁꯔꯞꯇꯨꯁꯨ ꯑꯩꯅ ꯍꯦꯛ ꯁꯨꯖꯕ ꯁꯔꯞꯇꯨꯁꯨ ꯐꯪꯗꯦꯅ ꯌꯥꯎꯔꯝꯗꯦ ꯗꯨꯀꯥꯟꯗꯨꯗ ꯁꯔꯞ ꯑꯁꯦꯡꯕꯗꯨꯅ ꯁꯨꯕ ꯅꯨꯡꯉꯥꯏꯑꯕꯀꯣ ꯃꯣꯏ ꯑꯇꯣꯞ ꯑꯇꯣꯞꯄ ꯃꯈꯜ ꯃꯈꯜꯒꯤ ꯃꯃꯤꯡ ꯃꯌꯥꯝ ꯂꯥꯛꯄ ꯁꯔꯞꯁꯤꯡꯗꯣ ꯑꯩ ꯁꯨꯕ ꯍꯩꯅꯗꯦꯕ ꯇꯧꯔꯁ
ꯐꯤ ꯐꯤ ꯀꯌꯥꯝꯌꯥꯝꯕꯅꯣ
ꯐꯤꯖꯦ ꯌꯥꯝꯃꯦ ꯑꯌꯨꯛ ꯅꯨꯡꯗꯥꯡ ꯁꯦꯠꯅꯕ ꯐꯤ ꯉꯥꯛꯇꯅꯦ ꯍꯥꯏꯕ ꯆꯠꯊꯣꯛꯅꯕꯒꯤꯗꯤ ꯀꯩꯁꯨ ꯃꯣꯠꯄ ꯂꯩꯇꯦꯕ ꯑꯌꯨꯛ ꯅꯨꯡꯗꯥꯡꯒꯤꯖꯦ ꯅꯣꯡꯃꯒꯤ ꯍꯨꯃꯥꯡ ꯁꯧꯕꯅꯤꯅꯀꯣ ꯀꯥꯂꯦꯟ ꯊꯥ ꯑꯣꯏꯕꯒꯤꯀꯣ ꯅꯣꯡꯃꯒꯤ ꯑꯃꯃꯝ ꯑꯃꯃꯝ ꯁꯦꯠꯈꯤꯕꯒꯤ ꯅꯝꯖꯟꯕ ꯃꯌꯥꯝꯗꯨꯅ ꯄꯤꯛ ꯊꯜꯂꯦꯕ ꯑꯗꯩꯗ ꯂꯣꯏꯅꯃꯛ ꯁꯨꯕ ꯉꯝꯗ꯭ꯔꯒꯁꯨ ꯈꯔ ꯃꯈꯩ ꯍꯥꯟꯅ ꯁꯨꯒꯦ ꯑꯦꯟ ꯇꯧꯕꯅꯦ ꯑꯗꯨꯗ ꯁꯔꯞꯇꯣ ꯌꯥꯝꯃꯝꯗ꯭ꯔꯕ ꯑꯗꯨꯒꯤ ꯑꯃꯨꯛ ꯂꯩ ꯆꯠꯂꯨꯔꯦ ꯑꯗꯨꯒ ꯍꯟꯖꯤꯜꯂꯛꯇ ꯉꯥꯏꯅꯤ ꯅꯣꯏꯗꯤ ꯆꯥꯛ ꯏꯁꯤꯡ ꯆꯥꯔꯣ ꯀꯃꯥꯏꯅ ꯇꯧꯔꯦ
ꯀꯨꯏꯔꯦ ꯆꯥꯕ ꯑꯩꯈꯣꯏꯗꯤ
ꯍꯣꯏꯅꯦ ꯅꯣꯏꯗꯤ ꯆꯥꯛꯁꯦ ꯌꯥꯝ ꯉꯟꯕꯅꯤꯅ ꯎꯝ ꯀꯩꯀꯩ ꯆꯥꯔꯕ ꯑꯗꯨꯒ
ꯑ ꯁꯧꯒꯤ ꯊꯣꯡꯉꯦ ꯑꯗꯒꯤꯗꯤ ꯑꯩꯈꯣꯏ ꯃꯃꯥꯡꯒꯤ ꯃꯧ ꯍꯣꯏ ꯃꯣꯏ ꯀꯩꯅꯣ ꯈꯦꯆꯤ ꯎꯇꯤ ꯊꯣꯡꯉꯦꯅ ꯑꯗꯨ ꯊꯤꯜꯂꯛꯑꯦ ꯑꯗꯨ ꯆꯥꯔꯦ
ꯍꯣꯏ ꯀꯥꯡ ꯃꯇꯝꯅꯤꯅ ꯑꯗꯨꯝ ꯍꯥꯎꯕꯅꯤꯅ ꯀꯥꯡ ꯃꯇꯝꯁꯤꯗꯤ ꯃꯁꯥꯒꯤ ꯑꯗꯨꯝ ꯑ ꯀꯩ ꯍꯥꯏꯅꯤ ꯆꯥꯅꯕꯗꯣ ꯑꯣꯏꯕꯅꯦꯕ ꯎꯇꯤꯒꯤ ꯈꯦꯆꯤ ꯀꯥꯏ ꯇꯧꯔꯒ ꯑꯗꯨꯝ ꯍꯥꯎꯕꯗꯣ ꯃꯥꯥꯏ ꯃꯥꯏ ꯃꯇꯝꯁꯦ ꯂꯥꯛꯑꯗꯤ ꯌꯥꯄꯣꯟꯇꯦ ꯑꯗꯩ ꯊꯞꯅꯥꯗꯒ ꯍꯥꯞꯄꯒ ꯇꯧꯔꯒ ꯃꯥꯒꯤ ꯃꯅꯝ ꯑꯃ ꯇꯣꯉꯥꯟ ꯊꯣꯛꯆꯕꯗꯣ ꯈꯦꯆꯤ ꯍꯥꯞꯆꯤꯜꯂꯀꯥꯟꯗ ꯑꯗꯨꯒꯤ ꯃꯥꯍꯥꯎꯒꯗꯣ ꯌꯥꯝ ꯅꯨꯡꯉꯥꯏꯔ ꯃꯥ ꯍꯥꯎꯕꯅꯦꯕ ꯆꯥꯕ ꯃꯇꯝꯗ ꯃꯅꯝꯒꯅꯨꯡ ꯁꯤꯔꯞ ꯇꯧꯔꯒ ꯀꯣ
ꯃꯥꯏ ꯃꯥꯏ ꯆꯥꯅꯕ ꯂꯩꯔꯝꯃꯤꯁꯦ ꯑꯉꯛꯄ ꯅꯠꯇ꯭ꯔꯣ ꯊꯝꯅꯥꯒꯤ ꯃꯥꯒꯤ ꯁꯤꯖꯤꯟꯅꯐꯝꯒꯨꯝꯕꯖꯨ ꯇꯣꯉꯥꯟꯅ ꯂꯩꯔꯝꯃꯤ ꯅꯠꯇ꯭ꯔꯥ ꯁꯤꯡꯖꯨꯒꯨꯝꯕ ꯌꯣꯟꯕꯗꯁꯨ ꯁꯤꯖꯤꯟꯅꯩ ꯑꯗꯨꯏꯁꯨ ꯈꯦꯆꯤꯒ ꯍꯦꯛ ꯍꯥꯞꯄꯒ ꯆꯥꯕꯗꯨꯅꯗꯤ ꯃꯥꯏ ꯇꯣꯉꯥꯟꯕ ꯔꯣꯁ ꯑꯃ ꯊꯣꯛꯆꯗ꯭ꯔꯅꯦ
ꯑꯗꯨꯅꯤ ꯑꯩꯗꯤ ꯊꯕꯛ ꯌꯥꯝꯍꯟꯗꯅ ꯀꯔꯝꯕ ꯍꯥꯟ ꯇꯧꯗꯣꯏꯅꯣ ꯈꯪꯗ꯭ꯔꯦ ꯍꯦꯟꯖꯥꯡꯒꯥ ꯊꯣꯡꯗ꯭ꯔꯤꯗ ꯑꯩꯈꯣꯏ ꯇꯩꯃꯪꯒ ꯗꯗꯥꯒꯗꯣ ꯎꯝ ꯁꯣꯔꯣꯛ ꯊꯣꯛꯑꯒ ꯄꯣꯠ ꯆꯩꯩ ꯈꯔ ꯂꯩꯔꯨꯅꯦꯅ ꯊꯣꯛꯈꯤꯕꯅꯤ ꯀꯩꯀꯩ ꯂꯩ ꯆꯠꯂꯤꯅꯣ ꯈꯪꯗꯦ ꯑꯩꯈꯣꯏꯒꯤ ꯑꯆꯥꯄꯣꯠ ꯍꯧꯕꯒꯤ ꯊꯥꯎ ꯀꯩꯀꯥ ꯋꯥꯠꯂꯝꯗꯧ ꯃꯥꯜꯂꯦ ꯍꯥꯎꯒꯨꯝꯕ ꯀꯩ ꯀꯩ ꯆꯦꯔꯪꯒꯨꯝꯕ ꯀꯩꯒꯨꯝꯕ ꯋꯥꯠꯂꯝꯗꯧ ꯃꯥꯜꯂꯦ ꯑꯗꯨꯒꯤ ꯃꯣꯏ ꯑꯅꯤ ꯄꯨꯂꯞ ꯆꯠꯈꯤꯕꯅꯦꯕ
ꯀ ꯑꯗꯨꯅ ꯃꯥ ꯍꯜꯂꯛꯑꯒ ꯊꯣꯡꯗꯣꯏꯅꯤ ꯑꯗꯩꯒꯤ ꯏꯁꯤꯡ ꯏꯁꯤꯡ ꯆꯥꯛꯈꯨꯝꯒꯤ ꯏꯁꯤꯡꯁꯦ ꯌꯥꯎꯗ꯭ꯔꯕꯅꯦꯕ ꯉꯔꯥꯡꯗꯒꯤ ꯑꯗꯨꯒꯤ ꯏꯁꯤꯡꯗꯨ ꯂꯩꯒꯦꯅ ꯄꯥꯎ ꯍꯥꯏꯒꯤꯕꯅꯤ ꯃꯥ ꯂꯥꯛꯑꯒꯦꯅ ꯍꯥꯏꯔꯛꯑꯕ ꯑꯗꯨꯗꯨꯒꯤ ꯑꯩꯁꯨ ꯁꯤꯟꯇꯦꯛꯁꯇꯣ ꯑꯃꯨꯛ ꯃꯅꯨꯡꯗꯗꯤ ꯑꯗꯨꯝ ꯀꯨꯏꯅ ꯊꯝꯖꯟꯕꯩ ꯃꯣꯠꯂꯤꯗꯅꯀꯣ ꯃꯅꯤꯡ ꯐꯝꯕꯗꯣ ꯏꯁꯤꯡꯒꯤ ꯑꯗꯨ ꯃꯌꯥꯝꯅꯃꯨꯛ ꯁꯦꯡꯗꯣꯛꯑꯝꯕꯅꯦ ꯑꯩꯁꯦ ꯇꯦꯡꯊꯣꯛꯑ ꯊꯣꯛꯑꯒ ꯑꯃꯨꯛ ꯊꯝꯃꯝꯕꯅꯦ ꯏꯁꯤꯡꯗꯤ ꯂꯥꯛꯇ꯭ꯔꯤ ꯉꯥꯛꯇꯪꯗ ꯊꯕꯛꯇꯣ ꯍꯣꯕꯦ ꯍꯣꯕꯦ ꯑꯃ ꯑꯃꯨꯛ ꯂꯥꯛꯁꯟ ꯑꯃ ꯑꯃꯨꯛ ꯂꯥꯛꯁꯟ ꯇꯧꯋꯦꯕ ꯂꯩꯇ꯭ꯔꯀꯥꯟꯗꯅ ꯊꯕꯛꯁꯦ ꯂꯩꯇꯕ ꯂꯩꯔꯒꯗꯤ ꯃꯔꯤ ꯃꯔꯤ ꯃꯔꯤ ꯁꯝꯃꯒꯅꯦ ꯌꯥꯝ ꯁꯤꯟꯕꯗꯣ ꯑꯣꯏꯕꯗꯨ ꯑꯣꯏꯌꯦꯕ
ꯑꯗꯣ ꯑꯩꯈꯣꯏꯗꯤ ꯀꯩ ꯍꯥꯏꯅꯤ ꯏꯁꯤꯡ ꯑꯃꯥꯡꯕ ꯀꯩꯗꯧꯕꯒꯤꯗꯤ ꯀꯩꯁꯨ ꯊꯣꯏꯗꯣꯛꯄ ꯋꯥꯕ ꯂꯩꯇꯦꯕ ꯍꯥꯏꯕꯗꯤ ꯑꯗꯨꯝ ꯀꯩꯅꯣ ꯇꯧꯕꯅꯤꯅ ꯑꯗꯨꯝ ꯏꯁꯤꯡ ꯐꯖꯅ ꯂꯩꯕꯅꯤꯅꯀꯣ
ꯑꯗꯨꯗꯨꯒ ꯅꯨꯡꯉꯥꯏꯇꯕ ꯍꯥꯏꯔꯒꯅ ꯑꯩꯈꯣꯏ ꯍꯦꯟꯄꯝ ꯁꯤꯖꯤꯟꯅꯕꯒꯤ ꯈꯔ ꯅꯨꯡꯉꯥꯏꯇ ꯂꯩꯇꯕ ꯅꯨꯡꯉꯥꯏꯔꯦ ꯑꯗꯨ ꯅꯠꯇꯕ ꯑꯇꯣꯞꯄꯗꯤ ꯀꯩꯁꯨ ꯅꯨꯡꯉꯥꯏꯇꯕ ꯈꯣꯠꯇꯕ ꯂꯩꯇꯦꯕꯀꯣ ꯆꯨꯕ ꯈꯣꯠꯄ ꯇꯧꯕꯗꯣ ꯑꯗꯨꯒ ꯏꯁꯤꯡ ꯐꯪꯗꯦ ꯑꯗꯨ ꯇꯧꯗꯦ ꯍꯥꯏ ꯍꯥꯏꯇꯥꯥꯔꯒꯗꯤ ꯀꯩꯁꯨ ꯑꯗꯨꯒꯤꯗꯤ ꯊꯣꯏꯗꯣꯛꯄ ꯂꯩꯇꯦꯕ ꯑꯗꯨꯝ ꯈꯨꯠ ꯆꯨꯒꯅꯤ ꯈꯣꯠꯀꯅꯤ ꯍꯥꯏꯕ ꯑꯩ ꯈꯤꯇꯪ ꯅꯨꯡꯉꯥꯏꯇꯕꯗꯣ ꯑꯗꯨ ꯈꯛꯇꯅꯦꯕ ꯅꯨꯡꯉꯥꯏꯇꯕ ꯑꯗꯨꯝ ꯍꯥꯏꯗꯤ ꯀꯩꯁꯨ ꯇꯧꯗꯦꯗ ꯍꯥꯏꯕꯗꯤ ꯏꯁꯤꯡꯗꯣ ꯑꯗꯨꯝ ꯅꯨꯡꯉꯥꯏꯔꯕꯅꯤꯅꯅꯦ ꯁꯨꯅꯤꯡꯕ ꯃꯇꯝꯗ ꯑꯗꯩ ꯀꯩꯅꯣ ꯇꯧꯕ ꯃꯇꯝꯗ ꯑꯗꯨꯝ ꯁꯨꯕꯗꯣ ꯑꯗꯨꯃꯥꯏ ꯑꯣꯏꯌꯦꯕꯀꯣ
ꯍꯣꯏ ꯑꯗꯨꯕꯨ ꯈꯨꯠ ꯆꯨꯒꯦꯔꯥ ꯆꯨꯔꯣꯏꯔꯥ ꯏꯁꯤꯡꯗꯣ ꯃꯔꯥꯡ ꯀꯥꯏꯅ ꯐꯪꯉꯤꯗꯨꯃꯗꯤ ꯌꯥꯝ ꯐꯔꯦ ꯑꯩꯈꯣꯏꯗꯤ ꯄꯨꯈ꯭ꯔꯤ ꯃꯆꯥ ꯑꯃ ꯂꯩꯕ ꯅꯠꯇꯦ ꯀꯦꯝ ꯂꯩꯕ ꯅꯠꯇꯦ ꯑꯗꯨꯅ ꯏꯁꯤꯡ ꯆꯤꯡꯉꯨꯅꯤ ꯅꯨꯃꯤꯠ ꯅꯤꯅꯤ ꯅꯤꯅꯤ ꯁꯨꯔ ꯈꯨꯗꯤꯡꯒꯤ ꯂꯩꯔꯤꯅꯦ ꯏꯁꯤꯡꯒꯤ ꯂꯤꯇꯔ ꯆꯝꯉꯥ ꯆꯥꯝꯃꯉꯥꯁꯦ ꯑꯗꯨ ꯄꯣꯠꯇꯨ ꯀꯣꯟꯅ ꯄꯣꯟꯊꯇ꯭ꯔꯦꯕ ꯑꯗꯨ ꯐꯤꯔꯣꯟꯒ ꯅꯨꯡꯇꯤꯒꯤ ꯁꯨꯝ ꯁꯨꯒꯠꯂꯛꯑꯒꯗꯤꯀꯣ ꯁꯨꯀꯣꯟ ꯀꯣꯟꯅꯔꯣꯏꯕ ꯁꯤ ꯑꯩꯈꯣꯏꯅ ꯅꯝꯃ ꯅꯝꯃ ꯅꯝꯃ ꯊꯥꯃꯤꯟꯅꯁꯦ ꯌꯥꯝ ꯀꯨꯞꯅ ꯍꯩꯅ ꯁꯤꯡꯅ ꯁꯤꯖꯤꯟꯅꯗꯣꯏꯅꯤ ꯏꯁꯤꯡꯁꯦ ꯑꯗꯨꯝ ꯊꯥꯗꯣꯛꯄꯗ ꯑꯣꯏꯔꯣ ꯑꯃꯗ ꯑꯣꯏꯔꯣ ꯍꯥꯟꯅ ꯂꯣꯏ ꯁꯨꯡꯗꯣꯛꯑꯒ ꯃꯥꯒꯤ ꯁꯔꯛꯀꯤ ꯃꯆꯨꯝ ꯃꯌꯥꯝꯗꯣ ꯌꯥꯎꯍꯟꯗ꯭ꯔꯒꯗꯤ ꯏꯁꯤꯡꯗ ꯌꯥꯝ ꯆꯪ ꯗ꯭ꯔꯦꯗꯅꯀꯣ ꯑꯗꯨꯗꯨꯅ ꯍꯥꯟꯅ ꯂꯣꯏꯅ ꯁꯨꯝꯗꯣꯛꯇꯣꯏꯅꯤ ꯑꯗꯨꯗꯨꯒ ꯀꯪꯅ ꯁꯨꯝꯗꯣꯛꯑꯀꯥꯟꯗ ꯑꯃꯨꯛ ꯏꯁꯤꯡꯗꯣ ꯌꯥꯝ ꯆꯪꯗꯅꯕ ꯃꯑꯣꯡꯗ ꯊꯥꯗꯣꯛꯇꯣꯏꯅꯦꯕ ꯑꯗꯨꯅ ꯍꯩꯅ ꯁꯤꯖꯤꯟꯅꯗ꯭ꯔꯗꯤ ꯏꯁꯤꯡꯖꯨ ꯊꯨꯅ ꯂꯣꯏꯗꯣꯏꯕ ꯑꯗꯩ ꯄꯩꯁꯥ ꯆꯠꯄꯁꯨ ꯍꯦꯜꯂꯤꯗ ꯅꯨꯡꯇꯤ ꯅꯨꯃꯤꯠ ꯈꯨꯗꯤꯡꯒꯤ ꯂꯩꯔꯕꯗꯤ ꯀꯗꯥꯏꯗꯒꯤ ꯏꯁꯤꯡꯒꯤꯕꯨ ꯂꯩꯒꯗ꯭ꯔꯥ ꯆꯥꯛ ꯏꯁꯤꯡ ꯆꯥꯅꯕꯒꯤꯕꯨ ꯍꯣꯠꯅꯒꯗ꯭ꯔꯥ ꯊꯕꯛ ꯁꯨꯕ ꯂꯥꯛꯏ ꯃꯌꯥꯝꯁꯤꯕꯨ ꯄꯤꯖꯅꯕ ꯍꯣꯠꯅꯒꯗ꯭ꯔꯥ ꯑꯗꯨꯝ ꯌꯥꯝ ꯆꯪꯉꯤ ꯍꯥꯏꯇꯥꯔꯦ ꯑꯩꯈꯣꯏꯒꯤꯗꯤ ꯂꯥꯛꯐꯝꯁꯨ ꯑꯝꯇ ꯂꯩꯇꯦ ꯐꯠꯇꯕꯅꯦꯕ ꯇꯧꯔꯤꯁꯦ ꯊꯕꯛꯁꯦ ꯁꯨꯗ꯭ꯔꯒꯗꯤ ꯑꯩꯈꯣꯏꯒꯤꯗꯤ ꯕꯦꯀꯔꯤꯁꯦ ꯍꯦꯛ ꯂꯦꯞꯄꯗ ꯑꯩꯈꯣꯏꯗꯤ ꯇꯦꯛꯑꯦ ꯑꯇꯣꯞꯄ ꯅꯥꯀꯟꯗ ꯇꯥꯟꯕ ꯌꯥꯕ ꯀꯩꯅꯣꯝꯇ ꯂꯩꯇ꯭ꯔꯦꯕ ꯑꯗꯒꯤ ꯑꯩꯈꯣꯏꯗꯥ ꯃꯇꯣꯝꯇ ꯍꯨꯟꯗꯣꯛꯑꯃꯒ ꯑꯩꯈꯣꯏꯅ ꯀꯩꯅꯣꯝ ꯀꯩꯅꯣꯝ ꯁꯨ ꯆꯠꯀꯦ ꯍꯥꯏꯁꯤ ꯑꯩꯈꯣꯏꯗꯤ ꯌꯥꯔꯣꯏꯕ ꯍꯥꯏꯕꯗꯤ ꯀꯩꯒꯤꯅꯣ ꯍꯥꯏꯀꯥꯟꯗ ꯃꯥ ꯃꯇꯣꯝꯗꯅ ꯇꯧꯕ ꯌꯥꯕ ꯊꯕꯛ ꯑꯣꯏꯗꯦꯕ
ꯃꯥꯅ ꯑꯃꯨꯛ ꯍꯧꯔꯅꯤ ꯑꯗꯩ ꯃꯥꯅ ꯍꯣꯔꯦꯟ ꯍꯧꯕ ꯄꯨꯜꯂꯞ ꯂꯣꯏꯔꯀꯥꯟꯗꯗꯤ ꯑꯆꯥꯄꯣꯠ ꯃꯌꯥꯝꯗꯣ ꯂꯣꯏꯅꯃꯛ ꯎꯟ ꯇꯥꯔꯅꯤ ꯏꯪꯉꯅꯤ ꯑꯗꯨꯀꯥꯟꯗꯨꯗ ꯑꯍꯥꯟꯕꯗꯗꯤ ꯑꯆꯥꯄꯣꯠꯇꯣ ꯑꯗꯨꯝ ꯁꯣꯠ ꯁꯣꯠꯂꯥꯎꯔꯗꯤ ꯑꯝꯇ ꯆꯥ ꯌꯥꯔꯔꯣꯏ ꯑꯗꯨꯅ ꯃꯥꯅꯦ ꯍꯦꯛ ꯍꯧꯕ ꯂꯣꯏꯔꯛꯄꯒ ꯑꯩꯅ ꯃꯨꯜꯍꯜꯂꯅꯤ ꯑꯩꯅ ꯃꯨꯜꯍꯟꯕ ꯍꯦꯛ ꯂꯣꯏꯔꯛꯄꯒ ꯍꯦꯛ ꯏꯪꯊꯕꯒ ꯑꯃꯨꯛ ꯑꯉꯥꯡꯈꯩꯅ ꯑꯃꯨꯛ ꯑꯗꯨꯢꯗꯣ ꯍꯟꯖꯟꯕ ꯇꯥꯏꯁꯟꯕ ꯄꯦꯛ ꯇꯣꯛꯁꯟꯕ ꯇꯧꯔꯛꯀꯗꯣꯏꯅꯦꯕ ꯑꯗꯨꯗꯨꯅ ꯊꯕꯛꯁꯦ ꯃꯊꯪ ꯃꯊꯪ ꯃꯊꯪ ꯑꯩꯈꯣꯏ ꯑꯍꯨꯝ ꯃꯔꯤ ꯆꯪꯗ ꯌꯥꯗꯦꯕ ꯑꯗꯨꯅ ꯊꯣꯏꯗꯅ ꯍꯨꯟꯗꯣꯛꯑ ꯑꯃꯨꯛ ꯑꯩꯈꯣꯏꯅ ꯑꯩ ꯊꯕꯛ ꯑꯃ ꯆꯠꯀꯦꯁꯨ ꯑꯗꯨꯒꯤ ꯃꯇꯝ ꯂꯩꯇꯦ ꯍꯥꯏꯕ ꯑꯗꯨꯅ ꯐꯔꯛꯁꯦ ꯏꯇꯥ ꯇꯥꯕꯗꯣ ꯑꯣꯏꯌꯦꯕ ꯇꯧꯔꯤꯁꯦ ꯀꯔꯝ ꯀꯥꯟꯗꯕꯨ ꯍꯦꯟꯒꯠꯂꯛꯀꯗꯣꯏꯅꯣ ꯈꯪꯗꯦ ꯍꯣꯠꯅꯕꯗꯤ ꯑꯗꯨꯛꯀꯤ ꯃꯇꯤꯛ ꯍꯣꯠꯅꯕꯅꯦ ꯑꯩꯈꯣꯏꯁꯨ
ꯃꯇꯝ ꯂꯥꯛꯈꯤꯅꯤ ꯑꯗꯨꯕꯨꯗꯤ ꯑꯗꯨꯝ ꯋꯥꯔꯒ ꯂꯩꯕ ꯌꯥꯕꯣꯟꯇꯦ ꯅꯠꯇ꯭ꯔꯥ
ꯃꯥꯅꯦ ꯃꯤꯑꯣꯏꯕꯒꯤ ꯑꯃꯛꯃꯨꯛꯇꯤ ꯑꯗꯨꯝ ꯏꯁꯣꯔꯁꯤꯅ ꯑꯗꯨꯝ ꯄꯤꯕꯖꯥꯠꯆꯤꯗ ꯅꯪ ꯁꯤ ꯃꯇꯝꯁꯤꯗꯒꯤ ꯅꯪ ꯑꯋꯥꯕ ꯀꯣꯛꯆꯔꯣꯅ ꯑꯗꯥ ꯑꯩꯈꯣꯏꯅ ꯂꯧꯕ ꯍꯩꯇ꯭ꯔꯒꯗꯤ ꯈꯪꯗ꯭ꯔꯦ
ꯈꯪꯗꯦ ꯅꯣꯏ ꯅꯣꯡ ꯇꯥꯕ꯭ꯔꯥ ꯀꯃꯥꯏꯅ ꯇꯧꯒꯦ ꯍꯧꯖꯤꯛꯄꯣ
ꯅꯣꯡ ꯑꯃꯨꯛ ꯍꯥꯡꯈ꯭ꯔꯦ ꯍꯧꯖꯤꯛ ꯑꯃꯨꯛ ꯀꯩꯅꯣ ꯑꯣꯝ ꯆꯥꯛ ꯆꯥꯛ ꯂꯩꯔꯦ ꯉꯁꯤꯒꯤ ꯅꯣꯡ ꯇꯥꯔꯛꯏꯁꯦ ꯑꯅꯤꯔꯛ ꯁꯨꯔꯦ ꯑꯃꯨꯛ ꯍꯥꯡꯉ ꯇꯥꯔꯛ ꯑꯃꯨꯛ ꯍꯥꯡꯉ ꯇꯥꯔꯛ ꯇꯧꯔꯤꯁꯦ ꯑꯅꯤꯔꯛ ꯁꯨꯔꯦ ꯃꯄꯨꯡ ꯐꯥꯅꯗꯤ ꯁꯨꯛꯇꯥ ꯇꯥꯗꯕ ꯁꯥꯡꯉꯕꯗ ꯃꯤꯅꯤꯠ ꯇꯔꯥ ꯇꯔꯥꯃꯉꯥ ꯂꯣꯢꯔꯦ ꯑꯗꯒꯤ ꯍꯦꯟꯅ ꯇꯥꯗꯦꯕ ꯂꯩꯈꯣꯝ ꯊꯣꯛꯅꯕ ꯇꯥꯕ ꯅꯣꯡꯅꯤꯅ ꯍꯥꯏꯁꯤꯅꯤꯅꯦ ꯂꯝꯕꯤꯁꯤꯗꯤ ꯆꯠꯄ ꯑꯣꯛꯈꯥꯛ ꯅꯨꯡꯉꯥꯏꯇ꯭ꯔꯦ ꯍꯥꯏꯕ ꯑꯩ ꯍꯧꯖꯤꯛ ꯁꯔꯞ ꯂꯩꯕ ꯊꯣꯛꯎꯕꯗꯣ ꯅꯥꯟꯊꯨꯒꯦ ꯇꯧꯏ ꯍꯥꯏꯕ ꯉꯁꯥꯏꯒꯤ ꯆꯤꯡꯍꯥ ꯂꯩꯕꯥꯛ ꯃꯌꯥꯝꯗꯣ ꯊꯥꯖꯤꯜꯂꯕꯅꯤꯅ ꯆꯠꯄꯗꯗꯤ ꯖꯤꯔꯤꯔꯤ ꯁꯤ ꯅꯥꯜꯂꯦꯗꯅ ꯂꯝꯕꯤꯁꯤꯅ ꯃꯤ ꯑꯣꯈꯥꯛ ꯆꯠꯄ ꯂꯝꯕꯤ ꯑꯣꯏꯗꯣ ꯐꯥꯎꯗꯣꯛ ꯐꯥꯎꯖꯤꯟ ꯌꯥꯕ ꯂꯝꯕꯤ ꯑꯣꯏꯕꯅꯤꯅ ꯑꯗꯨ ꯃꯌꯥꯝꯗꯨꯅ ꯆꯠꯅꯕꯒꯤ ꯒꯥꯔꯤ ꯊꯧꯅꯕꯒꯤ ꯂꯩꯈꯣꯝ ꯄꯤꯗꯤ ꯄꯤꯗꯤ ꯄꯤꯗꯤ ꯂꯥꯎꯔꯦ ꯆꯠꯂꯤꯁꯦ ꯎꯄꯥꯏ ꯂꯩꯇꯕꯅꯤꯅ ꯑꯩꯈꯣꯏꯁꯨ ꯑꯗꯨꯝ ꯊꯣꯛꯏꯁꯤꯅꯤ ꯂꯝꯕꯤ ꯂꯩꯇꯕꯅꯤꯅ
ꯎꯝ ꯑꯗꯨꯅꯤ ꯈꯪꯗꯦ ꯅꯣꯏ ꯂꯝꯕꯤꯁꯤꯁꯨ ꯀꯔꯝ ꯀꯥꯟꯗ ꯐꯗꯨꯢꯅꯣ ꯈꯪꯗꯦ ꯑꯗꯨꯝ ꯍꯥꯏꯗꯤ ꯆꯍꯤ ꯆꯨꯞꯄ ꯑꯃ ꯑꯗꯨꯝ ꯇꯥꯔꯛꯑꯒ ꯀꯩꯅꯣ ꯇꯧꯋꯦ ꯂꯩꯕ ꯃꯑꯣꯡꯗ ꯇꯧꯋꯦꯕꯀꯣ ꯅꯣꯡꯁꯦ ꯈꯤꯇꯪ ꯇꯥꯕꯒ ꯍꯦꯟꯅ ꯊꯨꯅ ꯆꯥꯎꯕꯒꯤ ꯇꯥꯏꯞ ꯇꯧꯕꯗꯣ
ꯎꯝ
ꯈꯪꯗꯦꯗ ꯒ꯭ꯌꯥꯟ ꯇꯥꯗꯦ ꯅꯣꯏꯁꯨ
ꯁꯣꯔꯣꯛꯀꯤ ꯂꯝꯕꯤꯗꯨꯕꯨꯗꯤ ꯃꯣꯏ ꯀꯣꯏꯂꯥꯁꯇꯣ ꯊꯥꯅ ꯊꯥꯔꯒ ꯌꯥꯝ ꯐꯈ꯭ꯔꯦꯕꯀꯣ
ꯃꯐꯝ ꯃꯐꯝꯒ ꯊꯣꯛꯈꯤꯗ꯭ꯔꯔꯤꯕꯕ ꯑꯗꯨꯣ ꯑꯩꯈꯣꯏꯒꯤ ꯂꯩꯥꯏꯛꯁꯤꯗ ꯉꯥꯏꯔꯦꯕ ꯑꯇꯩ ꯑꯇꯩ ꯂꯩꯥꯏꯔꯛꯇꯤ ꯂꯣꯏ ꯊꯥꯔꯕꯅꯤ ꯑꯩꯈꯣꯏ ꯂꯥꯏꯔꯛꯁꯤꯗ ꯉꯥꯏꯔꯦ ꯑꯩꯈꯣꯏ ꯂꯩꯔꯛꯁꯤꯗꯁꯨ ꯊꯥꯗꯣꯔꯕꯅꯦꯕ ꯃꯣꯏꯒꯤ ꯄꯥꯀꯥ ꯂꯧꯕ ꯀꯥꯏꯗ ꯇꯧꯔꯕꯅꯦꯕ ꯑꯗꯨꯗꯨꯒ ꯅꯣꯡꯗꯨꯨ ꯁꯜꯂꯒ ꯇꯧꯕꯁꯤꯒꯤ ꯌꯥꯗ꯭ꯔꯤꯔꯥ ꯑꯗꯥ ꯃꯣꯏꯅꯁꯨ ꯊꯕꯛꯁꯦ ꯈꯤꯇꯪꯁꯨ ꯑꯩꯈꯣꯏꯒꯤ ꯀꯩ ꯍꯥꯏꯅꯤ ꯗꯤꯜ ꯂꯦꯜꯂꯒ ꯁꯨꯕꯩꯔꯥ ꯀꯩꯅꯣ ꯑꯗꯨꯝ ꯀꯨꯏꯊꯔꯦꯕ ꯑꯩꯈꯣꯏꯒꯤ ꯗ꯭ꯔꯦꯟ ꯆꯠꯂꯛꯏ ꯃꯇꯝꯁꯦ ꯊꯥ ꯑꯍꯨꯝ ꯊꯥ ꯑꯍꯨꯝꯃꯨꯛ ꯃꯌꯥ ꯁꯨꯔꯝꯕꯅꯦꯕ ꯑꯗꯨ ꯂꯣꯏꯕ ꯌꯥꯔꯕ ꯃꯇꯝꯅꯤ ꯍꯥꯏꯕꯅꯤꯗ ꯃꯣꯏꯅ ꯈꯔ ꯁꯨꯝ ꯆꯔꯥꯛ ꯆꯥꯍꯤꯡꯅꯕ ꯈꯔꯁꯨ ꯑꯗꯨꯝ ꯂꯩꯕ ꯃꯥꯜꯂꯦꯕꯀꯣ ꯃꯣꯏ ꯑꯩꯈꯣꯏꯒꯤ ꯁꯤꯒꯤ ꯊꯕꯛꯁꯦ ꯃꯣꯏ ꯃꯁꯦꯟꯁꯨ ꯑꯗꯨꯝ ꯃꯔꯩ ꯌꯦꯠꯅꯩꯌꯦꯕ
ꯉꯁꯥꯏꯒꯤ ꯁꯔꯀꯥꯔꯗꯒꯤ ꯂꯥꯛꯑꯒ ꯊꯥꯒꯗꯕꯅꯤ ꯍꯥꯏ ꯑꯗꯒꯤ ꯃꯣꯏ ꯂꯥꯅꯥꯏ ꯃꯣꯏꯅ ꯊꯤꯀꯥꯗ ꯇꯧꯒꯗꯕꯅꯤ ꯍꯥꯏ ꯇꯧꯅꯕꯒꯤ ꯃꯔꯩ ꯈꯔꯁꯨ ꯑꯗꯨꯝ ꯇꯧꯅꯕ ꯃꯥꯜꯂꯦꯕ ꯃꯣꯏ ꯋꯥꯔꯤ ꯇꯥꯕꯗ ꯑꯗꯨꯅꯁꯨ ꯑꯌꯥꯝꯕ ꯀꯨꯏꯊꯕ ꯃꯥꯜꯂꯦꯕ ꯑꯗꯨꯒꯤꯅꯤ ꯇꯧꯔꯤꯁꯦ
ꯈꯪꯗꯦ ꯑꯗꯨꯝ ꯉꯥꯏꯔꯣ ꯍꯥꯏꯕꯗꯤ ꯇꯧꯁꯤꯜꯂꯨꯔꯕꯅꯤꯅ ꯍꯥꯏꯕꯗꯤ ꯑꯗꯨꯝ ꯑꯗꯨꯅꯁꯨ ꯈꯔ ꯃꯇꯦꯡ ꯃꯇꯦꯡꯗꯤ ꯑꯣꯏꯅꯔꯝꯃꯤ ꯊꯑꯣꯏꯅ ꯄꯨꯊꯣꯛꯑꯒ ꯄꯨꯂꯞ ꯇꯧꯕ ꯉꯝꯝꯕꯣꯏ ꯅꯠꯇꯗ꯭ꯔꯥ ꯑꯗꯨꯝꯅ ꯃꯌꯥꯝ ꯐꯪꯗꯤ ꯐꯪꯉꯝꯃꯅꯦꯕꯀꯣ ꯑꯗꯨ ꯈꯤꯇꯪꯗꯤ ꯃꯇꯦꯡ ꯃꯇꯦꯡꯗꯤ ꯑꯣꯏꯅꯤꯅ ꯑꯗꯨꯝ ꯁꯥꯗꯧꯁꯨ ꯂꯩꯔꯕ ꯄꯣꯠꯅꯤꯅ ꯑꯗꯨꯝ ꯑꯗꯨꯒꯤꯗꯤ ꯌꯥꯝ ꯎꯁꯤꯜꯂꯨꯗ꯭ꯔꯁꯨ ꯌꯥꯏꯗꯣ
ꯍꯣꯏ ꯑꯗꯨꯅꯦ ꯁꯦ ꯑꯩꯈꯣꯏ ꯂꯩꯔꯛꯁꯦ ꯑꯩꯈꯣꯏ ꯃꯁꯦꯟ ꯑꯩꯈꯣꯏ ꯂꯩꯀꯥꯏ ꯑꯩꯈꯣꯏ ꯂꯩꯀꯥꯏ ꯅꯠꯇꯦ ꯑꯩꯈꯣꯏ ꯄꯔꯦꯡꯒꯤ ꯈꯛ ꯑꯣꯏꯅꯅꯦ ꯆꯥꯛꯈꯨꯝ ꯑꯃꯃꯝꯗꯒꯤ ꯂꯨꯄꯥ ꯂꯤꯁꯤꯡ ꯑꯍꯨꯝ ꯑꯍꯨꯝ ꯑꯨꯝꯃꯨꯛ ꯈꯥꯏꯅꯖꯦꯅ ꯇꯧꯔꯒ ꯍꯥꯏꯅꯔꯒ ꯑꯩꯈꯣꯏ ꯂꯩꯕꯥꯛꯁꯦ ꯂꯩꯄꯥꯛ ꯍꯥꯏꯗꯣꯔꯦ ꯅꯨꯡ ꯑꯩꯈꯣꯏꯒꯤ ꯈꯔ ꯈꯔ ꯆꯥꯎꯕꯒꯤ ꯆꯥꯡꯁꯦ ꯁꯤ ꯃꯌꯥꯝꯁꯦ ꯃꯌꯥꯝ ꯊꯥꯔꯕꯅꯤꯅ ꯂꯩꯕꯥꯛꯀꯔꯤ ꯅꯨꯡ ꯒꯥꯔꯤ ꯃꯌꯥꯝ ꯊꯥꯔꯕꯅꯦꯕ
ꯑꯗꯨꯏ ꯃꯇꯨꯡꯗꯅꯦꯕ ꯃꯣꯏꯅ ꯍꯟꯗꯛ ꯁꯦꯝꯅꯦꯅ ꯇꯧꯔꯛꯏꯁꯦ ꯑꯗꯨꯝ ꯁꯦꯝꯅꯤ ꯁꯦꯝꯕꯤꯔꯗꯤ ꯈꯤꯇꯪ ꯃꯑꯣꯡ ꯇꯥꯅ ꯁꯦꯝꯕꯤꯌꯨꯅ ꯃꯌꯥꯝ ꯍꯥꯏꯅꯔꯤꯅꯦꯕ ꯍꯥꯏꯕꯗꯤ ꯑꯩꯈꯣꯏ ꯂꯩꯔꯛꯁꯦ ꯅꯥꯇꯩ ꯄꯣꯇꯩ ꯁꯨꯡ ꯆꯥ ꯆꯥꯗꯦꯕ ꯄꯨꯟꯁꯤꯒꯤ ꯀꯣꯏꯂꯥꯁ ꯑꯃꯨꯛꯇꯪ ꯊꯥꯒꯗꯉꯥꯏꯔꯤ ꯑꯗꯨꯁꯨ ꯑꯩꯈꯣꯏꯒꯤ ꯇꯩꯔꯒ ꯇꯣꯛꯄꯩ ꯇꯥꯏꯞꯇ ꯊꯥꯏꯑꯕꯀꯣ ꯌꯥꯝ ꯄꯥꯅ ꯊꯥꯕꯗꯣ ꯑꯗꯣ ꯅꯣꯡꯃꯨꯛꯇꯪ ꯆꯨꯔꯛꯄꯒꯤ ꯏꯁꯤꯡ ꯊꯨꯡꯈꯤꯕꯗꯣ ꯑꯗꯨꯗ ꯑꯗꯨꯝ ꯂꯣꯏ ꯀꯥꯏꯈꯔꯦ ꯑꯗꯨꯗꯒꯤ ꯑꯗꯨꯅ ꯑꯍꯥꯟꯕꯅꯤ ꯑꯩꯈꯣꯏ ꯀꯣꯏꯂꯥꯁ ꯊꯥꯕ ꯍꯟꯗꯛꯀꯤꯁꯤꯅ ꯑꯅꯤꯁꯨꯕ ꯑꯣꯏꯗꯣꯏ ꯍꯟꯗꯛꯀꯤꯁꯤꯗ ꯃꯣꯏ ꯑꯍꯩꯕꯤꯗ ꯇꯧꯅꯤ ꯍꯥꯏꯕ꯭ꯔ ꯀꯩꯅꯣꯝꯗꯤ ꯍꯥꯏ ꯑꯍꯩꯕꯤꯗ ꯇꯧꯔꯕꯗꯤ ꯈꯔ ꯀꯟꯒꯅꯤ
ꯐꯕꯅꯤ ꯑꯗꯨ ꯑꯗꯨ ꯀꯣꯏꯂꯥꯁꯇ ꯇꯨꯝꯁꯤꯟꯕ ꯅꯥꯏꯅꯀꯣ ꯑꯗꯨꯒꯨꯝꯕꯗꯤ ꯑꯃꯨꯛ ꯑꯗꯨꯒꯨꯝꯕꯅ ꯑꯃꯨꯛ ꯍꯥꯏꯗꯤ ꯌꯥꯝ ꯆꯥꯎꯕ ꯊꯥꯔꯀꯥꯟꯗ ꯂꯩꯕꯥꯛꯇꯣ ꯅꯝꯗꯒꯤ ꯇꯥꯔꯒꯗꯤ ꯑꯃꯨꯛ ꯀꯩꯅꯣ ꯇꯧꯕꯅꯦꯕ ꯑꯀꯨꯠ ꯑꯇꯣꯡ ꯅꯥꯏꯔꯒ ꯀꯥꯔꯛꯄ ꯑꯗꯨꯃꯥꯏꯗꯤ ꯑꯣꯏꯕꯅꯦꯕꯀꯣ ꯈꯪꯗꯦ ꯑꯗꯨꯃꯗꯤ ꯀꯩ ꯊꯥꯔꯛꯀꯦꯗꯣ
ꯎꯝ ꯍꯣꯏ ꯌꯦꯡ ꯇꯥꯕꯅꯤ ꯃꯤꯅ ꯇꯧꯔꯛꯄꯅꯤꯅ ꯑꯩꯈꯣꯏꯁꯨ ꯉꯥꯏꯕ ꯇꯥꯕꯅꯤ ꯏꯁꯤꯡ ꯂꯥꯛꯇ꯭ꯔꯤꯌꯦ ꯏꯁꯤꯡꯗꯣ ꯏꯁꯤꯡꯗꯣ ꯂꯥꯛꯑꯒꯗꯤ ꯏꯁꯤꯡꯗꯣ ꯍꯥꯞꯆꯤꯜꯂꯝꯃꯒ ꯐꯤꯔꯣ ꯑꯝꯇ ꯁꯨꯗꯣꯛꯄ ꯍꯧꯔꯒꯦꯅ ꯇꯧꯕꯅꯦꯕ ꯐꯤꯗꯨꯕꯨꯗ ꯏꯃꯦꯖꯤꯟꯗ ꯇꯧꯔꯒ ꯁꯨꯔꯒ ꯇꯧꯕꯅꯤꯕ ꯉꯁꯤꯗꯤ
ꯍꯥꯟꯅꯒꯤ ꯅꯣꯡ ꯏꯁꯤꯡꯗꯤ ꯂꯩꯕ꯭ꯔꯣ
ꯅꯣꯡ ꯏꯁꯤꯡꯗꯤ ꯑꯝꯇ ꯂꯩꯇꯦꯗ ꯅꯣꯡ ꯈꯨꯇꯥꯁꯤꯗ ꯀꯗꯥꯏꯗ ꯏꯁꯤꯡ ꯂꯩꯗꯣꯏꯅꯣ ꯍꯧꯖꯤꯛ ꯃꯥ ꯏꯁꯤꯡ ꯂꯩꯕꯗꯣ ꯉꯥꯏꯗꯣꯏꯅꯦ ꯑꯩ ꯑꯗꯨꯗꯨꯒ ꯊꯥꯗꯣꯛꯅꯕ ꯑꯣꯏꯗꯣꯏꯅꯦ ꯊꯨꯅꯕꯒꯤꯗꯨ ꯈꯔ ꯂꯩꯔꯦꯕ ꯊꯥꯗꯣꯛꯅꯕꯒꯤꯗꯤ ꯂꯩꯇꯦꯗꯅ ꯑꯗꯨ ꯊꯥꯗꯣꯛꯅꯕ ꯑꯣꯏꯗꯣꯏꯅꯦꯕ
ꯑꯗꯨꯅ ꯏꯁꯤꯡꯁ ꯂꯩ ꯂꯩ ꯁꯤꯖꯤꯟꯅꯕꯅꯤꯅ ꯑꯩꯈꯣꯏꯗꯤ ꯋꯥꯏ
ꯎꯝ
ꯎꯝ
ꯍꯣ ꯍꯣꯏ ꯐꯔꯦ ꯐꯔꯦ ꯊꯝꯃꯣ
ꯍꯣꯏ ꯍꯣꯏ ꯍꯣꯏ
ꯇꯧꯒꯦ ꯑꯪ ꯑ